ꯑꯁ ꯑꯗꯨꯝ ꯋꯥꯔꯦ ꯇꯨꯝꯃꯥꯝꯃꯕꯅꯤꯗꯥ
ꯋꯥꯔꯦꯕꯥ ꯅꯪ ꯀꯔꯤ ꯊꯕꯛ ꯁꯨꯗꯅꯥ ꯋꯥꯔꯤꯕꯥ
ꯅꯣꯉꯜꯗꯩꯩ ꯅꯨꯃꯤꯠ ꯇꯥꯐꯥꯎ ꯊꯕꯛ ꯇꯥ ꯇꯧꯗꯅ
ꯑ ꯇꯧꯔꯝꯃꯅꯤ ꯌꯥꯝ ꯇꯧꯔꯝꯃꯅꯤ ꯑꯩꯅ ꯎꯕꯗꯗꯤ ꯇꯧꯗꯦꯗ ꯍꯧꯖꯤꯛꯀꯥꯟꯗ ꯇ꯭ꯔꯦꯟꯅꯤꯡꯒ ꯢꯇꯧ ꯇꯧꯗꯕ ꯃꯥꯜꯂꯤ ꯒꯦꯝꯗ ꯂꯩꯆꯨꯕꯥ ꯃꯥꯅꯤꯀꯣ ꯇꯧꯒꯅꯣ
ꯑꯩꯩꯖꯤ ꯈꯤꯇꯪ ꯏꯁꯀꯥꯔꯄꯤꯌꯟꯁꯤ ꯈꯤꯇꯪ ꯍꯩꯔ ꯂꯧꯒꯕꯅꯤ
ꯀꯩ ꯀꯩ ꯆꯥꯔꯀꯦ
ꯁꯤ ꯆꯍꯥꯎ ꯆꯥꯍꯥꯎ ꯗꯩꯩ ꯍꯦꯟꯅꯥ ꯆꯥꯗ꯭ꯔꯦ ꯆꯥꯍꯥꯎ ꯗꯩꯩ ꯍꯦꯟꯅꯥ ꯆꯥꯗꯦ
ꯆꯍꯥꯎꯗꯤ ꯑꯅ ꯅꯪ ꯄ꯭ꯔꯥꯏꯖ ꯑꯆꯧꯕ ꯑꯃ ꯄꯤꯒ ꯂꯥꯛꯑꯣ ꯅꯪꯒꯤ ꯒꯨꯂꯤꯥꯏ ꯌꯥꯔꯦ ꯌꯥꯔꯦ ꯀꯔꯤ ꯑꯩ ꯀꯔꯤꯝ ꯆꯥꯗ꯭ꯔꯤ ꯉꯁꯤꯒꯤ ꯀꯔꯤꯕ ꯆꯥꯎꯅꯤ ꯂꯥꯏ ꯑꯩꯈꯣꯏꯅꯣ ꯁꯨꯔ ꯁꯨꯔ ꯅꯣꯡꯃꯒꯤ ꯈꯔ ꯆꯔꯥꯔꯝꯗꯕ ꯈꯛꯇꯅꯤ ꯍꯥꯏꯗꯤ
ꯑꯗ ꯌꯥꯝ
ꯃꯗꯅꯠꯇꯦꯗ ꯑꯗꯨꯝ ꯂꯥꯏꯔꯕꯕꯨ ꯂꯥꯏꯔꯦ ꯍꯥꯏꯖꯕꯅꯤ ꯉꯥꯈꯨꯟꯕ ꯑꯩꯈꯣꯏ ꯃꯨꯊꯤ ꯍꯗꯤ ꯅꯩꯔꯤꯁꯤ ꯀꯩꯅꯣ ꯐꯣꯟ ꯉꯁꯤ ꯂꯤꯁꯤꯡ ꯀꯨꯟꯅꯤꯊꯣꯏ ꯗꯛ ꯂꯩꯊꯣꯛꯏ ꯑꯣ ꯖꯤꯕꯤꯔꯥꯝ ꯑ ꯅꯪꯖꯤꯕꯨ ꯁꯨꯝ ꯇꯧꯒꯦꯅꯦ ꯦꯝ ꯁꯥꯟꯅꯕ ꯌꯥꯗ꯭ꯔꯁꯨ ꯅꯪ ꯐꯣꯟꯗꯣ ꯌꯥꯔꯦ ꯀꯩꯅꯣ ꯃꯩꯁꯨ ꯄꯥꯛꯁꯨ ꯄꯑ ꯄꯨꯔꯥ ꯇꯦꯕ꯭ꯂꯦꯠꯁꯤ ꯃꯑꯣꯡꯅꯤ ꯀꯩꯅꯣ ꯌꯥꯗ꯭ꯔꯣꯏꯅꯦ ꯍꯥꯏꯁꯤꯕꯣ ꯀꯩꯗꯧꯕꯒꯤꯦꯅꯣ ꯍꯥꯏꯁꯦ
ꯀꯝꯗ꯭ꯔꯦ
ꯈꯖꯤꯔꯣ ꯎꯝ ꯃꯤ ꯂꯩꯒꯦ ꯍꯥꯏꯕ ꯂꯩꯌꯦ ꯀꯨꯟ ꯄꯤꯒꯦ ꯉꯔꯥꯡ ꯑꯃ ꯊꯦꯡꯅꯌꯦ ꯅꯨꯄꯥ ꯑꯃ ꯂꯣꯏꯅꯃꯛꯀꯤꯤ ꯐꯣꯟꯗ ꯂꯧꯔꯒꯦ ꯍꯥꯏꯔꯝꯃꯦꯑꯦ ꯑꯚꯅꯦꯤꯡꯚꯩ ꯉꯁꯤꯒꯤ ꯑꯌꯨꯛꯀꯤ ꯀꯩꯀꯩ ꯆꯥꯔꯕ
ꯆꯍꯥꯎꯗꯒꯤ
ꯎꯝ ꯍꯥꯏꯌꯣ ꯍꯥꯏꯌꯣ ꯑꯇꯩ ꯍꯥꯏꯌꯣ ꯃꯈꯥ ꯇꯥ ꯃꯈꯥ ꯇꯥꯎ ꯏꯁꯤꯡꯗꯤ ꯀꯃꯥꯏꯅ ꯆꯥꯏꯕ ꯅꯥꯞꯁꯤꯜꯂꯛꯀꯅꯤ ꯅꯪꯠ ꯌꯥꯡꯈꯩꯗ ꯀꯃꯥꯏꯅ ꯇꯧꯖ ꯍꯥꯏꯅꯣ
ꯑꯩ ꯆꯍꯨꯝ ꯌꯥꯡꯈꯩꯗꯣ ꯑꯩ ꯑꯣꯠꯁ ꯑꯝꯇ ꯂꯩꯒꯗꯕꯅꯤꯅꯦ
ꯅꯪꯒꯤ ꯄꯩꯁꯥꯗꯣ ꯂꯤꯁꯤꯡ ꯃꯔꯤꯗ ꯆꯪꯉ ꯂꯧꯖꯔꯣ
ꯀꯥꯏꯗ ꯁꯉꯔꯤ
ꯀꯁꯤ ꯃꯔ ꯂꯩꯁꯤ ꯉꯁꯤꯀꯣꯜꯒꯤ ꯁꯥꯟꯅꯕꯁꯤ ꯅꯪ ꯉꯁꯤꯗꯤ ꯁꯣꯏꯔꯔꯣꯏꯌꯦ ꯗꯥꯏꯔꯦꯛ ꯑꯗꯨꯒ ꯇꯥꯛ ꯇꯧꯕꯒꯤ ꯑꯃꯨꯛ ꯂꯥꯛꯑꯅꯤ ꯏꯀꯣꯔꯔꯅꯤꯒꯤ ꯇꯥꯛ ꯇꯧꯈꯠꯂꯛꯑꯅꯤ ꯂꯥꯁꯇꯗꯤ ꯅꯪꯅ ꯍꯦꯟꯅ ꯄꯥꯏꯗꯣꯔꯤꯅꯦ
ꯄꯥꯏꯊꯔꯦ ꯅꯪ ꯂꯤꯁꯤꯡ ꯑꯃ ꯄ꯭ꯔꯣꯁꯦꯁꯁꯤ ꯂꯩꯍꯧꯔꯕꯗꯣ
ꯑꯃꯈ ꯈꯛꯇ ꯀꯧꯗꯤꯅꯣ ꯒꯥꯔꯤ ꯁꯦꯝꯕ ꯂꯣꯏꯈ꯭ꯔꯦ ꯉꯔꯥꯡ ꯆꯅꯤꯄꯥꯟꯗꯨꯁꯨ ꯅꯪ ꯄꯩꯁꯥꯐꯥꯎ ꯊꯣꯛꯣꯛꯆꯟꯈ꯭ꯔꯕꯅꯤ ꯁꯨꯗꯦ ꯑꯩ ꯍꯧꯖꯤꯛ ꯀꯣꯂꯦꯖꯀꯤ ꯊꯥꯎꯑꯣ ꯃꯥꯜꯦ ꯣꯛꯈ꯭ꯔꯅꯤ ꯑꯩꯉꯣꯟꯗ ꯀꯔꯤꯝꯇ ꯍꯥꯏꯔꯛꯑꯅꯨ ꯑꯩ ꯑꯩ ꯂꯥꯛꯄꯉꯦ ꯆꯂꯣ ꯑ ꯀꯦꯔꯤ ꯑꯦꯁ ꯃꯈꯥ ꯇꯣ ꯃꯈꯥ ꯇꯧ ꯆꯍꯨꯝꯗꯣ ꯅꯦꯛꯁ ꯇꯥꯏꯝꯗ ꯌꯦꯡꯉꯁꯛꯇꯀꯤꯈꯤꯗꯤ ꯎ ꯄꯥꯏꯔꯀꯦ
ꯂꯣꯅꯅꯣ
ꯑꯗ ꯀꯌꯥ ꯑꯗꯨꯝꯅꯤ ꯌꯦꯡꯉ ꯑ ꯑꯃꯞꯦ
ꯀꯅꯥ
ꯃꯊꯤꯗꯅꯥ ꯃꯨꯊꯤ ꯅꯥꯎ ꯍꯥꯏꯇꯥꯔꯦ ꯃꯃꯤꯡꯗꯨꯣ ꯄꯨꯟꯁꯤꯜꯂꯒ ꯄ꯭ꯂꯁ ꯃꯨꯊꯤ ꯑꯦꯟ ꯄ꯭ꯂꯁ ꯅꯅꯥꯎ ꯑꯅꯥꯎ ꯔꯥꯃꯦꯁꯕꯨ ꯆꯂꯣꯏꯗ ꯑꯣ ꯄꯨꯨꯡ ꯉꯦꯇꯦ ꯄ ꯅ ꯍꯅꯤ ꯄ ꯌꯦꯠꯇ꯭ꯔꯣ ꯄꯨꯒꯦꯗ
ꯃꯔꯤꯔ ꯑꯍꯨꯝꯂ ꯑꯅꯤꯔꯝ ꯂꯩ
ꯎꯝ ꯍꯧꯗꯣꯔꯛꯑꯣ ꯑꯗꯨꯗꯤ ꯑꯩꯁꯨ ꯌꯦꯡꯒꯦ ꯇꯧꯕꯅꯤ ꯑꯦꯂꯝ ꯊꯃ ꯇ ꯑꯗꯨ ꯉꯝꯃꯣꯏ ꯆꯥꯎꯈꯠꯄ ꯊꯕꯨꯔꯃꯜ ꯑꯗꯨ ꯀꯥꯏ ꯑꯣꯏꯅꯤ
ꯑꯦꯀꯥꯎꯟ ꯀꯃꯥꯏꯅ ꯇꯧꯔꯒꯦꯕꯣ ꯆꯈ꯭ꯔꯕꯣ
ꯄꯟꯂꯣ ꯁꯥꯒ꯭ꯔ
ꯆꯥꯗ꯭ꯔꯗꯤ ꯅꯍꯩꯗꯣ ꯌꯥꯔꯁꯤꯅꯤ ꯅ ꯈꯨꯆꯥꯎꯅꯤ ꯏꯁꯀꯥ ꯄꯤꯗ
ꯎꯝ ꯎꯝ ꯄꯔꯔ ꯈꯥꯟ ꯎꯝ ꯎꯝ ꯎꯝ ꯎꯝ ꯎꯝ ꯍꯣꯏ ꯍꯣꯏ ꯍꯣꯏ ꯍꯣꯏ ꯍꯣꯏ ꯌꯦꯡꯉ ꯀ ꯈꯪꯅꯔꯒꯦ ꯑꯣ ꯄꯔ ꯀꯅꯤ ꯇ ꯌꯥꯅꯤ ꯑꯁꯦꯡꯕ ꯃꯁꯛꯁꯦ ꯀꯔꯤꯅꯣ ꯍꯥꯏꯕꯁꯦ ꯀꯅꯥꯅꯅ ꯁꯪꯒꯣꯝꯅ ꯈꯨꯅꯥꯅꯤ ꯁꯤꯁꯤꯡꯅꯣ ꯂꯣꯏꯅ ꯈꯪꯅꯔꯅꯤ ꯄꯇ ꯆ ꯆꯠꯇꯦ ꯍꯟꯗꯛ ꯆꯍꯤ ꯍꯥꯏꯕ ꯂꯩꯇꯦ ꯃꯥꯏꯟ ꯁꯦꯠꯄꯨ ꯂꯤꯡꯉꯕꯗꯤ ꯂꯣꯏꯅ ꯉꯝꯕ ꯉꯥꯛꯇꯅꯤ ꯏꯃꯣꯁꯟꯁꯦ ꯈꯅꯤ ꯑꯩꯈꯣꯏꯅ ꯉꯝꯖꯕꯁꯤ ꯁ ꯆꯀ ꯗꯦ ꯍꯣꯏꯔꯣꯡꯗꯩ ꯅꯪ ꯆꯍꯨꯝꯁꯦ ꯄꯩꯁꯥꯃꯨꯛ ꯂꯩꯇꯦ ꯀꯥꯏ ꯄꯩꯁꯥꯅꯣ ꯁꯤ ꯑꯣꯏ ꯌꯥꯝꯇ ꯀ ꯈꯣꯏꯔꯣꯡꯗ ꯍꯥꯏꯕ꯭ꯔꯣ ꯎꯝ ꯍꯌꯦ ꯇꯥꯀꯤꯕꯗ ꯍ ꯌꯦꯅ ꯑꯩꯈꯣꯏꯗꯤ ꯃꯍꯌꯦꯛ ꯇꯧꯕ ꯆꯅ ꯂ ꯑꯦ ꯆꯥꯔ ꯃꯩꯇꯩꯔ ꯂꯣꯏ ꯁꯨꯔꯦ ꯍꯥꯎꯅ ꯆꯥꯖꯋꯦ ꯎ
ꯍꯂꯣ
ꯑꯣ ꯇ꯭ꯔꯥꯕꯦꯜ ꯃꯁ ꯍꯥꯏ ꯁꯣꯔꯤ ꯑꯣ ꯁꯣꯔꯤ ꯁꯣꯔꯤ
ꯑ
ꯁꯃꯅꯤꯈ ꯀꯩꯅꯣꯣꯏ ꯂꯣ ꯀꯒꯅꯤ ꯍꯜꯂꯣ ꯃ ꯇꯥꯕ꯭ꯔꯣ ꯅꯪ ꯀꯥꯏ ꯂꯩꯒꯦ ꯀꯅꯥ ꯀꯥꯏ ꯇ ꯇꯃꯤ ꯅꯪꯦ ꯀꯅꯥ ꯐꯪ ꯅ ꯆꯂꯦ ꯍꯧꯒ ꯎꯝ ꯀꯩꯅꯖꯪ ꯊꯣꯡꯉꯒꯅ
ꯏꯔꯣꯗ
ꯀꯩ ꯏꯔꯣꯝꯕ
ꯌꯣꯡꯆꯥꯛ
ꯑꯩꯁ ꯑꯗꯨꯗꯤ ꯍꯥꯎꯅꯤꯅꯦ ꯂꯩꯔꯤꯕꯣ
ꯂꯩꯍꯧꯕꯅꯤ
ꯑꯗꯨ ꯈꯛꯇꯔꯣ ꯉꯥꯔꯧꯒꯨꯝꯕ ꯀꯩꯀꯥꯗꯤ ꯌꯥꯎꯕꯔꯣ ꯀꯔꯤ ꯉꯔꯧꯅꯣ ꯍꯥꯏꯖꯦ ꯉꯥꯗꫭ ꯀꯩ ꯉꯥ ꯉꯥ ꯑꯇꯥꯎꯕꯗꫭ ꯉꯔꯥꯡꯗꯤ ꯅꯪ ꯐꯣꯟꯖꯤ ꯃꯈꯣꯟ ꯌꯥꯝ ꯇꯞꯄꯤꯖꯤ ꯀꯩꯒꯤꯅꯣ
ꯁꯤꯁ ꯅꯪꯉꯤꯅ ꯇꯞ ꯆꯕ ꯈ ꯔ ꯅꯪꯒꯤꯅꯦ ꯍꯥꯏꯖꯦ ꯏꯁ
ꯑꯣ ꯍꯣꯏꯅꯦ ꯆꯨꯝꯃꯤꯅꯦ ꯄꯨꯟꯅ ꯇꯥꯃ ꯁꯦꯁ ꯐꫭꯟ ꯑꯇꯥꯡꯕ ꯄꯥꯏꯕꯖꯦ ꯂꯤꯡꯈꯠꯂꯤꯀꯣ ꯃꯇꯧ ꯃꯥꯟꯗꯅ ꯌꯥꯝ ꯅꯩꯀꯣ ꯇꯥꯁ ꯀꯌꯥ ꯁꯨꯔꯒꯦ ꯃꯪꯉꯥ ꯁꯨꯒꯔꯦ ꯑꯁ ꯅꯩꯀꯣ
ꯑꯗꯨꯗꯤ ꯅꯉꯣꯟꯗꯒꯤ ꯇꯔꯥ ꯑꯃꯒ ꯇꯔꯥ꯭ꯡꯉꯥ ꯑꯗꯨꯒ ꯅꯪꯪ ꯅꯪ ꯑꯦꯀꯥꯎ꯭ꯟꯗꯤ ꯇꯔꯥ ꯑꯗꯨꯒ ꯗꯅꯥꯎ ꯗꯥꯖꯤꯇꯔꯥꯝꯗꯩ ꯑꯃ
ꯑꯗꯨꯗꯤ ꯌꯦꯇꯔꯥꯎ ꯇꯧꯗ꯭ꯔꯖꯨ ꯌꯥꯔꯦ ꯀꯩꯅꯣ ꯑꯈꯣꯏꯗ ꯑꯅꯤ ꯐꯣꯔ ꯗꯥꯅꯤꯇꯨꯝꯃ ꯉꯥꯛꯇꯪ ꯂꯩꯖꯅꯤ ꯎꯝ ꯊꯣꯛ ꯂꯛ ꯈꯤꯅꯤꯌꯦ ꯗꯅꯥꯎ ꯅꯕꯥꯏꯅꯤ ꯁꯥꯟꯅꯕꯅꯦ ꯐꯕꯖꯦ ꯀꯩꯅꫭ ꯐꯖꯗ꯭ꯔꯣ ꯑꯗꫭ ꯅꯪ ꯂꯥꯛ ꯑꯝꯃꯤꯗꫭ ꯀꯅꯥꯅꯣ ꯑꯣ ꯔꯤꯇꯦꯁ ꯂꯣ ꯎꯝ ꯗꯣꯝꯕ ꯃꯨꯖꯤ ꯅꫭꯏ ꯏꯁ꯭ꯀꯨꯜ ꯆꯠꯂꯣꯏꯗ꯭ꯔꯣ ꯀꯩꯗꯧꯔꯒꯦꯅꯦ ꯍꯧꯖꯤꯛꯀꯥꯟꯖꯤꯕꯣ ꯁꯨ ꯆꯠꯇ꯭ꯔꯤꯖꯤꯕꯣ ꯇꯜꯂꯦ ꯏꯁ꯭ꯀꯨꯜꯒ ꯆꯠꯅꯤꯡꯗꯔꯦ ꯑꯦꯞꯁꯦꯟ ꯐꯥꯏꯟ ꯇꯥꯗ꯭ꯔꯣ ꯀꯥꯏꯗꯩ ꯑꯦꯞꯁꯦꯟ ꯐꯥꯏꯟꯅꫭ ꯇꯋꯥꯏꯃ ꯅꯪꯅ ꯇꯧꯔꯝꯃꯤꯖꯦ ꯀꯔꯝꯕꯅꯣ
ꯇꯧ ꯌꯥꯏ ꯃ ꯅꯦ
ꯐꫭꯔꯃꯦꯠ ꯑꯣꯏꯌꯦ ꯑꯁ ꯑꯩꯅ ꯉꯍꯥꯟꯅ ꯍꯥꯏꯗ꯭ꯔꯣ ꯈꯔ ꯐꯕ ꯑꯃ ꯇꯝꯃꯣ ꯅ ꯁꯨꯃꯥꯏꯅ ꯇꯝꯖꯜꯂꯝꯃꯤꯅ ꯆꯠꯅꯤꯡꯉꯝꯃꯔꯣꯏꯅꯦ ꯍꯧꯖꯤꯛꯇꯤ
ꯗꯤ ꯑꯦꯝ ꯗꯔ ꯀꯥꯏꯗꯅꫭ ꯇꯝꯃꯣ ꯄ꯭ꯔꯕꯦꯠꯇꯅ ꯍꯥꯏꯔꯦ ꯄꯩꯁꯥ ꯌꯥꯝ ꯂꯤꯛꯑꯦ ꯑꯗꯨꯗꯤ ꯍꯧꯖꯤꯛꯇꯤ ꯆꯠ ꯅꯤꯡꯉꯝꯃꯔꫭ ꯔꫭꯏ ꯐꯔꯦꯅꯦ ꯎꯝ ꯎꯝ ꯎꯝ ꯑꯦꯛꯖꯥꯝ ꯍꯥꯏꯔꯛꯑꯕꯣ ꯇꯥꯡ ꯀꯌꯥꯗ ꯊꯖꯜꯂ ꯑꯣꯔ ꯃꯥꯛ ꯀꯨꯟ ꯒꯤꯔ
ꯃꯥꯛ ꯀꯨꯟꯊꯔꯥ ꯑꫭꯏꯔꯝꯒꯅꯤ
ꯀꯨꯟ ꯑꫭꯏꯔꯝꯒꯅꯤꯍꯦ ꯑꯈꯣꯏ ꯇꯧꯔꯤꯀꯥꯟ ꯀꯨꯟꯒꯤ ꯊꯥꯏ
ꯀꯨꯟ ꯏꯔꯝꯗꫭ ꯑꯗꯨꯝ
ꯎꯝ ꯑꯥ ꯀꯩꯅꯣꯗꯨꯗ ꯐꯝꯃꯒ ꯂꯣꯏ ꯁꯤꯟꯕꯗꯨꯕꯨ ꯐ꯭ꯔꯤꯗ ꯁꯤꯂꯨꯆꫭ ꯏꯕꫭ
ꯎꯝ ꯍꯧꯖꯤꯛꯇꯤ ꯌꯥꯔꫭꯏ ꯍꯥꯏꯕꯅꯤ ꯍꯦ
ꯀꯅꯥꯅ ꯏꯒꯦꯔꯥ ꯏꯔꯣꯏꯔ ꯀꯩꯝꯇ ꯍꯥꯏꯗꯦ ꯍꯥꯏꯇꯥꯔꯦ ꯑꯈꯣꯏ ꯃꯇꯝꯗ ꯇꯨ ꯌꯦꯟꯖꯤꯗꯤ ꯄ꯭ꯔꯣꯃꯣꯁꯟ ꯑꯣꯏꯔꯔꯣꯏꯗꯣ ꯄꫭꯠꯇꫭ ꯂꯥꯛꯑꯔꯣꯏ ꯅꯣꯏ ꯃꯇꯝꯁꯦ ꯈ꯭ꯋꯥꯏ ꯃꯔꯥꯏꯕꯛ ꯊꯤꯕ ꯃꯔꯃꯅꯤ ꯎꯝ ꯍ ꯂꯛꯃꯤꯔ ꯌꯥꯝ ꯃꯉꯥꯜꯅꯦ ꯊꯣꯏꯕꯅꯦ ꯅꯣꯏ ꯑꯍꯨꯝꯒ ꯇꯔꯥ ꯇꯝꯃꯤꯁꯦ ꯅꯣꯏ ꯕꯣꯔꯅꯤꯡ ꯂꯩꯃꯤꯟꯅꯔꯛꯄ ꯀꯥꯡꯕꯨ ꯍꯥꯏꯕ ꯅꯤꯡꯗꯤꯅꯣ ꯄꯨꯂꯞ ꯇꯃꯦ ꯎꯠꯇꯝ ꯍꯣꯏꯗꯤ ꯀꯥꯏ ꯇꯝꯕ ꯃꯤꯗꯤ ꯃꯤꯗꯤ ꯌꯦꯉꯣ ꯍꯣꯠꯅꯕꯥ ꯀꯥꯟꯕ ꯍꯥꯏꯁ ꯃꯥ ꯃꯥ ꯄꯤꯁꯤ ꯀꯌꯥ ꯌꯧꯒꯦꯅꯦ ꯑꯩꯇꯤ ꯍꯦꯟꯕꯔꯣ ꯋꯥꯉꯏꯅꯦ ꯚꯥꯏꯇꯧꯁ ꯑꯩꯇꯤ ꯍꯦꯟꯕ ꯊꯣꯛꯑꯦꯅꯦ ꯑꯗꯨꯗꯤ ꯀꯅꯥꯅ ꯃꯥꯏꯟꯇꯌ
ꯑꯁ ꯃꯃꯥꯡ ꯎꯝ ꯅꯥꯏꯟꯇꯤꯐꯤꯞ ꯅꯥ ꯂꯦ ꯊꯖ ꯅꯥꯏꯟꯇꯤꯗꯤ ꯌꯧꯈ꯭ꯔꯦ ꯂꯦꯇꯔ ꯃꯥ ꯀꯌꯥ ꯁꯕꯖꯦꯛ ꯑꯃꯈꯛꯇ ꯅꯥꯏꯟꯇꯤ ꯌꯧꯗꯝꯕꯅꯤ ꯑꯗꯨ ꯈꯜꯂꯨꯅꯦ ꯑꯗꯨꯗꯤ
ꯎꯝ ꯑꯣꯏꯔꯃꯅꯤ
ꯑ ꯀꯩꯅꯣꯅꯦ ꯃꯃꯥꯡꯗꯩꯅꯦꯃꯤ ꯀꯩꯅꯣꯒꯤ